ꯇꯥꯔꯦ ꯇꯥꯔꯦ ꯑꯩꯒꯤ ꯇꯥꯕ꯭ꯔꯣ? ꯇꯥꯏꯌꯦ ꯍꯜꯂꯣ
ꯑꯣ ꯑꯩꯒꯤ ꯈꯤꯇꯪ ꯂꯩꯈꯠꯀꯦ
ꯎꯝ ꯇꯔꯕꯣ ꯇꯥꯔꯦ ꯇꯥꯏ ꯑꯈꯣꯏꯒꯤ ꯁꯤꯗꯁꯨ
ꯉꯥꯛ ꯉꯥꯛꯈꯣ ꯑꯌꯣꯃꯥ ꯀꯩꯗꯧꯕ ꯍꯜꯂꯣ
ꯂꯥꯏ ꯍꯔꯥꯎꯕꯒꯤ ꯃꯈꯣꯟꯖꯦ ꯇꯥꯔꯝꯒꯗ꯭ꯔꯥ ꯈꯪꯗꯦꯕ ꯇꯥꯕ꯭ꯔꯥ?
ꯇꯥꯌꯦ꯫
ꯑꯥ ꯑꯗꯣ ꯈꯣꯏꯗꯤ ꯑꯩꯈꯣꯏ ꯊꯤꯌꯥꯝ ꯂꯩꯀꯥꯏꯅꯦ ꯑꯥ ꯀꯥꯡꯉꯥꯕꯝ ꯂꯩꯀꯥꯏ ꯂꯥꯏ ꯍꯔꯥꯎꯕ ꯀꯩꯁꯥꯝꯄꯠ ꯀꯥꯡꯉꯝꯕꯝ ꯂꯩꯀꯥꯏ
ꯀꯥꯡꯀꯥꯏꯔꯣ?
ꯀꯥꯡ ꯀꯥꯏ ꯈꯣꯏ ꯀꯥꯡ ꯀꯥꯏꯒꯤ ꯂꯥꯏ ꯍꯔꯥꯎꯔꯤ ꯑꯈꯣꯏꯒꯤ ꯅꯠꯇꯦ ꯑꯈꯣꯏ ꯊꯪꯅꯩꯅꯦ
ꯅꯪ ꯅꯣꯏꯅ ꯀꯩꯁꯥꯝꯄꯥꯠ ꯀꯩ?
ꯊꯤꯌꯥꯝ ꯂꯩꯀꯥꯏ꯫
ꯈꯔ ꯇꯧꯋꯦꯅꯦ
ꯇꯧꯕꯅꯦ
ꯀꯩꯁꯥꯝꯄꯥꯠ ꯅꯨꯄꯤꯅꯦ ꯍꯥꯏꯕꯗ ꯏꯟꯗꯣꯛ ꯃꯥꯟꯈꯤꯗ꯭ꯔꯦꯗ ꯅꯪꯗꯤ
ꯑꯗꯨꯗꯤ ꯑꯗꯨꯝ ꯍꯥꯏꯔꯛꯀꯗꯣꯏꯅꯦ ꯍꯥꯏꯕ ꯃꯌꯥꯝꯅ
ꯍꯣꯏ ꯑꯗꯨꯕꯨꯗꯤ ꯅꯪꯕꯨꯗꯤ ꯏꯪ ꯇꯞꯆꯕꯤꯅꯤ ꯃꯥꯅꯦ ꯍꯥꯏꯕ ꯃꯟꯅꯦ ꯃꯟꯅꯦ ꯆꯨꯝꯃꯦꯍꯦ ꯆꯨꯝꯃꯦꯍꯦ ꯑꯗꯨꯝꯃꯗꯤ ꯀꯛꯄ ꯌꯥꯗ꯭ꯔꯕ ꯋꯥꯍꯩꯅꯦ
ꯎꯝ
ꯆꯥꯛꯀꯥ ꯆꯔꯕꯣ?
ꯆꯥꯔꯦꯗ ꯅꯪ ꯆꯥꯔꯕꯣ?
ꯆꯥꯔꯦ ꯀꯨꯏꯔꯦ
ꯉꯁꯤꯗꯤ ꯕꯣꯜ ꯌꯦꯡꯉꯣꯏꯗ꯭ꯔꯣ?
ꯈꯪꯗꯦꯗ
ꯑꯍꯤꯡ ꯑꯍꯤꯡꯒꯤ ꯕꯣꯜꯁꯦꯠ ꯌꯦꯡꯕ꯭ꯔꯣ ꯅꯥ?
ꯁꯤ ꯌꯦꯡꯗꯗꯤ ꯀꯩꯅꯣꯃꯤ ꯏꯁ ꯇꯨꯝꯕꯒꯤ ꯁꯦꯗꯨꯜ ꯀꯥꯏꯗ ꯊꯨꯠ ꯃꯤ ꯁꯦꯝꯗꯣꯛꯏꯕꯅꯤ ꯀꯩꯅꯣ
ꯑꯁ ꯑꯁ ꯐꯠꯖꯔꯝꯃꯅꯤ ꯑꯍꯤꯡ ꯑꯍꯤꯡꯗ ꯉꯛꯇꯥ ꯇꯥꯏ ꯍꯟꯗꯛꯇꯤ ꯕꯣꯜ ꯁꯤꯡꯁꯦ ꯀꯃꯥꯏ ꯇꯧꯕꯅꯣ ꯈꯪꯗꯦ
ꯑꯣ ꯍꯌꯦꯡ ꯍꯪꯆꯤꯡꯗꯩꯗꯤ ꯑꯅꯤ ꯑꯅꯤ ꯇꯥꯁꯤꯟꯃꯤꯟꯅ ꯔꯦꯅ
ꯏꯃꯥꯏꯕꯦꯝꯃꯥ ꯎꯝ ꯑꯩꯗꯤ ꯌꯦꯡꯗꯕꯅꯤꯅ ꯈꯪꯗ꯭ꯔꯦ ꯍꯣꯏ ꯐꯥꯔꯦ ꯋꯥꯔꯤ ꯍꯧꯔꯒꯦ ꯋꯥꯔꯤꯁꯤ ꯁꯤꯒꯤ ꯍꯟꯗꯛꯀꯤ ꯋꯥꯔꯤꯁꯤꯅ ꯑꯩꯉꯣꯟꯗ ꯑꯁꯦꯡꯕꯊꯣꯛꯈꯤ ꯋꯥꯔꯤ ꯑꯣꯏꯗꯣꯏꯅꯦꯕꯀꯣ
ꯎꯝ
ꯑꯗꯨꯁꯨ ꯍꯥꯏꯗꯤ ꯀ꯭ꯂꯥꯁ ꯁꯥꯚꯦꯟ ꯃꯨꯛꯇꯪ ꯀꯥꯏ ꯀꯥꯏ ꯁ꯭ꯀꯨꯜꯗ ꯊꯣꯛꯈꯤꯕ ꯋꯥꯔꯤ ꯑꯣꯏꯗꯣꯏꯅꯦꯕ
ꯎꯝ
ꯑꯣꯖꯥꯅ ꯑꯥ ꯑꯥ ꯇꯝꯃꯦ
ꯑꯁ ꯇꯝꯖꯥꯔꯝꯒꯗꯝ ꯍꯨꯝ
ꯎꯝ ꯑꯗꯨꯗ ꯀꯩꯗꯧꯒꯦ ꯍꯥꯏꯔ ꯀꯟꯗꯅꯦ ꯑꯣꯖꯥꯅ ꯀꯩꯅꯣ ꯐꯥꯕꯒꯤꯅꯦꯕ ꯑꯥ ꯁ꯭ꯇꯤꯛꯀꯔ ꯕꯨꯛ ꯐꯥꯕꯒꯤ ꯋꯥꯔꯤꯅꯦꯕ
ꯑꯗꯣ ꯑꯩꯁꯦ ꯀꯥꯔꯟꯁꯦ ꯀꯌꯥꯝ ꯇꯥꯒꯦ ꯍꯥꯏꯕ ꯀꯥꯟꯗ ꯑꯣꯖꯥꯁꯤꯅ ꯂꯥꯏꯔꯤꯛꯁꯦ ꯌꯥꯝ ꯀꯟ ꯇꯥꯛꯄ ꯑꯗꯨꯝ ꯑꯩ ꯀ꯭ꯂꯥꯁ ꯐꯥꯏꯚ ꯁꯤꯛꯁ ꯁꯚꯦꯟꯁꯦ ꯁ꯭ꯀꯨꯜ ꯀ꯭ꯂꯥꯁ ꯌꯥꯝ ꯎꯏꯕꯁꯦ ꯌꯥꯝ ꯇꯧꯋꯦꯕ ꯑꯗꯣ ꯎꯏꯕꯁꯦ ꯑꯩꯅ ꯎꯏꯗꯅꯕꯅꯦꯅ ꯑꯣꯖꯥꯅ ꯇꯥꯛꯄꯗꯣꯁꯣ ꯇꯥꯅꯤꯡꯉꯛꯇꯕ ꯌꯦꯡ ꯃꯨꯜꯂꯛꯄꯒꯤ ꯀꯣ
ꯎꯝ
ꯏꯤꯗꯅꯕ ꯑꯣꯖꯥꯁꯤꯅ ꯕꯣꯔꯠꯇꯒ ꯏꯗꯅ ꯌꯥꯝ ꯀꯟꯅ ꯇꯥꯛꯌꯦꯕ ꯖꯣꯒ꯭ꯔꯥꯐꯤꯒꯤꯅꯦꯕ ꯑꯗ ꯑꯩꯁꯤꯅ ꯍꯥꯏꯗꯤ ꯋꯥꯜꯂꯣꯝ ꯊꯪ ꯊꯪꯕ ꯁꯥꯏꯗꯇꯥ ꯐꯝꯃꯦꯕ ꯑꯩꯖꯦ ꯃꯅꯨꯡꯗ ꯀꯥꯆꯤꯟꯗ ꯐꯝꯃꯒ ꯇꯝꯄꯥꯛꯁꯤꯗ ꯕꯦꯗ ꯇꯦꯕꯜꯗ ꯂꯩꯔꯦꯅ ꯀꯣꯛ ꯄꯨꯊꯔꯒ ꯇꯝꯄꯥꯛꯁꯤꯗꯩꯁꯤꯗ ꯁ꯭ꯇꯤꯛꯀꯔ ꯕꯨꯛ ꯀꯨꯝꯕ ꯄꯨꯕꯁꯦ ꯌꯥꯗꯦꯕ ꯁ꯭ꯀꯨꯜꯒꯤ ꯑꯣꯏꯅ ꯃꯇꯝꯗꯨꯗ ꯁ꯭ꯇꯤꯀꯔ ꯕꯨꯛ ꯀꯨꯝꯕ ꯑꯗꯩꯒꯤꯗꯤ ꯀꯣꯔꯤꯌꯥꯒꯤ ꯌꯥꯝ ꯊꯤꯅ ꯂꯩꯗꯅ ꯑꯗꯨꯒꯨꯝꯕꯁꯦ ꯌꯥꯝ ꯊꯤꯅꯩ ꯌꯦꯛ ꯌꯥꯎꯋꯦꯕ ꯑꯩ ꯀꯩꯅꯣꯗꯣ ꯑꯍꯨꯝꯃꯨꯛ ꯁꯨꯝꯕꯅꯦ ꯕꯣꯛꯁꯦ ꯑꯃꯅ ꯁ꯭ꯇꯤꯛꯀꯔ ꯉꯥꯛꯇ ꯑꯣꯏꯕ ꯑꯃꯅ ꯀꯣꯔꯤꯌꯥꯒꯤ ꯉꯥꯛꯇ ꯑꯣꯏꯕ ꯑꯗꯨꯃꯥꯏꯅ ꯑꯣꯏꯕꯖꯦ ꯑꯩꯅꯃꯛ ꯈꯥꯁꯦ ꯊꯝꯃꯒ ꯀꯟꯅ ꯀꯣꯔꯤꯌꯥꯒꯤ ꯑꯩꯅ ꯑꯗꯨ ꯃꯇꯝꯗ ꯌꯥꯝ ꯉꯥꯎꯖꯕ ꯍꯦꯔꯣ ꯑꯃ ꯂꯩꯔꯤꯕ ꯃꯇꯝꯗꯨꯒꯤꯅꯤꯀꯣ ꯍꯥꯏꯁꯦ ꯑꯗꯩꯏ ꯃꯥꯏ ꯐꯣꯇꯣꯁꯦ ꯃꯨꯟꯅ ꯌꯦꯡꯒ ꯑꯩꯁꯦ ꯌꯥꯝ ꯃꯨꯟꯅ ꯌꯦꯡ ꯌꯦꯛꯑꯥ ꯂꯩꯔꯦ ꯊꯋꯥꯏꯁꯦ ꯑꯔꯣꯏꯕꯤ ꯂꯨꯞꯈꯩ ꯉꯛꯇꯪ ꯀ꯭ꯂꯥꯁ ꯇꯧꯔꯤꯒꯗꯣ ꯀꯥꯎꯈꯦ
ꯑꯗꯨꯗ ꯒ꯭ꯌꯥꯟ ꯇꯥꯔꯛꯄꯔꯣ ꯑꯣꯖꯥꯁꯤꯅ ꯅꯪꯒꯟꯁꯦ ꯗꯨꯞ ꯂꯧꯅ ꯊꯔꯛ
ꯑꯌꯥ ꯑꯣꯖꯥꯗꯣ ꯐꯨꯔꯨꯁꯤꯔꯥ?
ꯅꯠꯇꯦ ꯅꯠꯇꯦ ꯑꯩ ꯏꯀꯥꯏꯕꯅ ꯁꯤꯗꯣꯏꯅꯦ ꯃꯌꯥꯝꯗꯣ ꯑꯩꯉꯣꯟꯗ ꯂꯣꯏ ꯌꯦꯡꯂꯩꯔꯝꯃꯦ ꯍꯥꯏꯒꯠꯂꯛꯄꯗ
ꯎꯝ
ꯃꯌꯥꯝꯁꯤ ꯂꯣꯏ ꯌꯦꯡꯂꯩꯔꯝꯃꯤ ꯀꯩꯗꯧꯔꯤꯕ ꯅꯪꯗꯤꯅ ꯍꯥꯏ ꯈꯪꯕꯣꯏ ꯂꯥꯛꯄꯣꯏ ꯀꯩꯁꯨ ꯇꯧꯗꯦꯅ ꯍꯥꯏꯕ ꯀꯩꯅꯣ ꯄꯨꯊꯣꯔꯛꯑꯣ ꯄꯠ ꯄꯠ ꯌꯦꯡ ꯄꯨꯊꯣꯔꯛꯑꯣ ꯍꯥꯏꯔ ꯏꯁ ꯀꯣꯔꯤꯌꯥꯒꯤ ꯍꯦꯔꯣꯒꯤ ꯌꯦꯛꯇꯅ
ꯃꯥꯅ ꯂꯥꯎꯊꯣꯔꯛꯄꯤꯅꯦ ꯉꯥꯛꯇꯪꯗꯨꯗ ꯀꯔꯤ ꯑꯥꯔꯤꯔꯡ ꯅꯨꯔꯤꯔꯥꯡꯅꯤ ꯅꯪ ꯇꯣꯏꯁꯤꯗꯤ ꯀꯥꯏꯅ ꯑꯩꯉꯣꯟꯗ ꯃꯤꯁ ꯑꯔꯤꯔꯡꯅꯤꯅꯦ ꯅꯪ ꯀꯥꯏ ꯇꯧꯔꯥ ꯅꯪ ꯍꯧꯖꯤꯛ ꯄ꯭ꯔꯤꯟꯁꯤꯄꯜꯗ ꯄꯨ ꯍꯥꯏꯕ꯭ꯔꯥ ꯅꯪ ꯄꯥꯠ ꯄꯠ ꯊꯨꯅ ꯂꯥꯛꯑꯣ ꯍꯥꯏꯔꯒꯅꯦ ꯑꯩꯖꯦꯕ ꯃꯥꯒꯤ ꯑꯩꯗꯤ ꯁ꯭ꯇꯤꯛꯀꯔ ꯕꯨꯛꯇꯩꯩ ꯀꯩꯗꯒꯤ ꯃꯌꯥꯝꯗꯣ ꯂꯣꯏ ꯂꯧꯈ꯭ꯔꯦ ꯃꯥꯅ
ꯎꯝ
ꯀꯣꯔꯤꯌꯥꯒꯤ ꯍꯧꯖꯤꯛꯀꯤ ꯕꯨꯛꯇꯨꯁꯨ ꯂꯧꯒ꯭ꯔꯦ ꯄꯨꯂꯞꯇꯣ ꯕꯣꯏꯁꯤꯗꯣ ꯌꯥꯝ ꯊꯥꯏꯑꯦꯕ ꯄꯨꯂꯞ ꯄꯨꯔꯥ ꯆꯠꯈ꯭ꯔꯦ ꯃꯟꯅꯥ ꯑꯗꯨꯒꯅꯦ ꯅꯪ ꯍꯧꯖꯤꯛ ꯄ꯭ꯔꯤꯟꯁꯤꯄꯜ ꯃꯅꯥꯛꯇ ꯄꯨ ꯍꯥꯏꯕ꯭ꯔꯥ ꯅꯪ ꯑꯣꯖꯥꯗ ꯑꯔꯣꯏꯕꯤ ꯁꯥꯎꯔꯦ ꯃꯁꯛꯇꯣ ꯑꯗꯨꯒꯅꯦ ꯑꯩꯁꯦ ꯄꯥꯈꯠꯄꯅ ꯌꯥꯗ꯭ꯔꯦꯕ ꯑꯠ ꯑꯗꯒꯤ ꯕꯦꯜꯁꯨ ꯀꯦꯅꯦꯡ ꯀꯦꯅꯦꯡ ꯇꯥꯔꯛꯑꯕ ꯑꯗꯒꯤ ꯑꯇꯝ ꯍꯣꯏ ꯅꯪ ꯍꯧꯖꯤꯛ ꯉꯥꯍꯥꯛꯇꯪ ꯃꯃꯥꯡꯗ ꯅꯪ ꯄ꯭ꯔꯤꯟꯁꯤꯄꯥꯜꯗ ꯄ꯭ꯔꯤꯟꯁꯤꯄꯜ ꯑꯣꯐꯤꯁꯇ ꯄꯨꯔꯥ ꯆꯠꯆꯖꯥꯅꯤ ꯅꯪ ꯍꯥꯏꯔꯒꯅꯦ ꯃꯥꯁꯦ ꯑꯦꯛꯇ ꯑꯔꯣꯏꯕꯤ ꯁꯥꯎꯔꯒ ꯄꯨꯂꯞ ꯄꯨꯔꯥ ꯁꯛꯈ꯭ꯔꯕ ꯑꯩꯁꯦ ꯄꯥꯈꯠꯄꯅ ꯌꯥꯗ꯭ꯔꯦꯕ ꯏꯃꯟꯅꯕꯤꯅ ꯑꯣꯖꯥꯗ ꯂꯜꯂꯦ ꯍꯥꯏꯆꯣ ꯂꯜꯂꯦ ꯆꯣ ꯍꯥꯏꯔꯨꯆꯣꯅ ꯑꯩ ꯆꯦꯟꯖꯤꯜꯂꯒ ꯍꯥꯏꯕꯅꯦꯕ ꯃꯦꯝ ꯁꯣꯏꯈ꯭ꯔꯦ ꯈꯣꯠꯈ꯭ꯔꯦꯅ ꯇꯧꯔꯔꯣꯏ ꯑꯩꯗꯣꯅ ꯍꯥꯏꯌꯦ ꯅꯪ ꯍꯧꯔꯛꯀꯅꯣ ꯍꯥꯏꯒ꯭ꯔ ꯄꯨꯅꯦ ꯃꯥꯁꯦ ꯆꯠꯈ꯭ꯔꯦ ꯀꯩꯝ ꯍꯥꯏꯔꯝꯗ꯭ꯔꯦꯕ ꯑꯗꯩ ꯑꯩꯁꯦ ꯄꯥꯈꯠꯄꯅ ꯄꯥꯈꯠꯄꯗ ꯑꯗꯨꯗꯒꯤ ꯑꯗꯨꯅ ꯑꯩꯁꯦ ꯀꯩꯅꯣꯝ ꯑꯗꯨꯝ ꯇꯧꯈ꯭ꯔꯦ꯫ ꯃꯊꯪ ꯀ꯭ꯂꯥꯁ ꯑꯣꯖꯥ ꯆꯪꯉꯛꯄ ꯀꯩꯝꯇ ꯍꯥꯏꯔꯛꯇꯦꯕ ꯑꯣꯖꯥꯗꯨꯕꯨꯗꯤ ꯃꯊꯪ ꯆꯪꯉꯛꯄ ꯈꯣꯠꯂꯛꯄꯗ꯫ ꯑꯗꯩꯗꯤ ꯌꯨꯝ ꯈꯔ ꯂꯩꯔꯒ ꯃꯥ ꯑꯗꯨꯝ ꯅꯣꯛꯅꯕ ꯍꯧꯔꯑꯦ ꯑꯣꯖꯥꯗꯨꯅ ꯑꯩꯉꯣꯟꯗ ꯑꯩ ꯎꯕ ꯌꯥꯗꯦ꯫
ꯑꯦꯍꯤ꯫
ꯃꯤꯁ ꯑꯍꯦꯔꯥꯡ ꯃꯤꯁ ꯑꯍꯔꯥꯡ ꯇꯧꯗꯅ ꯑꯩꯉꯣꯟꯗ ꯂꯩꯔꯔꯦ꯫ ꯑꯗꯒꯤ ꯑꯩꯈꯣꯏ ꯀ꯭ꯂꯥꯁꯀꯤ ꯃꯌꯥꯝꯗꯨꯅꯁꯨ ꯑꯩ ꯍꯦꯛꯇ ꯀꯣꯔꯤꯌꯥꯗ ꯌꯥꯝ ꯊꯤꯅ ꯂꯨꯞꯄ ꯉꯥꯎꯖꯕꯤꯈꯤꯅꯦꯕ ꯃꯣꯏꯅ ꯈꯜꯂꯤꯁꯦ꯫ ꯑꯗꯨꯃꯥꯏꯅ ꯈꯟꯈ꯭ꯔꯦ ꯑꯗꯨꯒꯤꯗꯨꯗꯒꯤ ꯑꯩꯁꯦ ꯄꯨꯈꯤ ꯀꯤꯗꯅꯣ ꯈꯔ ꯂꯩꯔꯒꯗꯤ ꯄꯤꯊꯣꯔꯛꯑꯦꯕ ꯑꯣꯖꯥꯅ ꯕꯨꯛꯇ ꯇꯧ ꯃꯊꯪꯗꯗꯤ꯫
ꯍꯣꯏ ꯍꯣꯏ꯫
ꯁꯥꯟꯅꯅꯨ ꯍꯥꯏꯔꯒ ꯑꯗꯨꯒ ꯑꯗꯨꯗꯒꯤ ꯍꯦꯛ ꯄꯤꯊꯣꯔꯛꯄꯗꯒꯤ ꯍꯧꯖꯤꯛꯀꯤ ꯕꯣꯏꯗ ꯑꯩꯅ ꯁꯦꯒꯥꯏꯔꯦ ꯁꯦꯒꯥꯏꯔꯒ ꯈꯣꯡꯕꯥꯟꯗ ꯍꯨꯟꯗꯣꯛꯄꯅꯤ꯫ ꯊꯋꯥꯏꯖꯦ ꯑꯔꯣꯏꯕꯤ ꯅꯨꯡꯉꯥꯏ ꯍꯣꯏ ꯏꯀꯥꯏꯕꯒ ꯁꯥꯎꯅꯤꯡꯕꯒꯅ꯫ ꯄꯨꯜꯂꯒ ꯍꯨꯟꯗꯣꯛꯈꯤꯕꯅꯦ ꯍꯥꯏꯕ ꯑꯗꯨ ꯃꯇꯝꯗ ꯅꯣꯛꯅꯤꯡꯉꯦ ꯍꯥꯏꯕ ꯑꯗꯣ ꯎꯝ ꯍꯥꯏꯗꯤ ꯀꯣꯔꯤꯌꯥꯒꯤꯖꯤꯖꯨ ꯑꯍꯥꯟꯕꯒꯤ ꯌꯥꯝ ꯌꯦꯡꯉꯨꯕ ꯌꯥꯝ ꯊꯤꯅ ꯉꯥꯎꯕꯗꯨꯅꯦꯕ ꯍꯦꯛꯇ ꯀꯣꯛꯁꯦ ꯑꯗꯨꯝ ꯈꯜ ꯂꯩꯕꯗꯣ꯫
ꯑꯗꯨ ꯑꯣꯏꯕꯅꯦꯕ꯫ ꯑꯗꯨꯗ ꯑꯗꯨꯏꯗꯣ ꯑꯗꯨꯃꯥꯢ ꯇꯧꯈꯤꯕꯒꯤꯅꯦ ꯑꯗꯨꯝ ꯑꯩꯖꯦ ꯀꯣꯔꯤꯌꯥ ꯉꯍꯥꯎꯕꯤ ꯇꯥꯏꯞꯇ ꯈꯟꯕꯗꯣ꯫ ꯑꯗꯩꯗꯤ ꯄꯥꯛꯅꯁꯨ ꯌꯦꯡꯈꯤꯗ꯭ꯔꯦꯕ ꯀꯣꯔꯤꯌꯥꯁꯤ ꯑꯗꯨꯝ ꯑꯗꯨ
ꯀ꯭ꯂꯥꯁ ꯇꯨꯌꯦꯜꯞ ꯀꯥꯔꯛꯄ ꯃꯇꯝꯗ ꯏꯃꯥꯟꯅꯕꯤꯗꯨꯗ ꯇꯥꯃꯤꯟꯅꯈꯤ ꯏꯃꯥꯟꯅꯕꯤꯅ ꯅꯪ ꯀꯔꯤ ꯀꯔꯤ ꯀꯣꯔꯤꯌꯥ ꯁꯤꯅꯤꯃꯥ ꯌꯦꯡꯒꯦ ꯑꯩ ꯌꯥꯝ ꯌꯦꯅꯤꯉꯦ ꯈꯔ ꯍꯥꯏꯔꯛꯑꯣ ꯑꯩꯉꯣꯟ ꯍꯪꯖꯜꯂꯛꯄꯅꯦꯕ꯫ ꯑꯩꯖꯦ ꯈꯪꯅꯤꯡ ꯅꯤꯡꯖꯪꯉꯦ ꯊꯥꯏꯅ ꯀ꯭ꯂꯥꯁ ꯁꯕꯦꯟ ꯀꯥꯒꯤ ꯃꯇꯝꯗ ꯒꯤꯕꯗꯣ ꯑꯩꯩꯅ ꯑꯝꯇ ꯌꯦꯡꯒꯦꯗꯅ ꯑꯧ ꯌꯦꯡꯗ꯭ꯔꯦ ꯍꯥꯏꯗꯤ ꯌꯦꯡ ꯇꯥꯔꯁꯨ ꯑꯗꯨꯃꯥꯏꯅ ꯍꯦꯛꯇ ꯂꯨꯞꯇꯅ ꯌꯦꯡꯕ ꯌꯦꯡꯒꯤꯗ꯭ꯔꯦꯕ ꯄꯥꯛꯅ꯫ ꯍꯦꯛꯇ ꯑꯔꯣꯏꯕꯤꯗ ꯂꯨꯞꯄꯒ ꯌꯦꯡꯒꯤꯕꯅꯦꯕ ꯍꯧꯖꯤꯛ
ꯈꯔ ꯇꯧꯋꯦ ꯍꯥꯏꯕ꯫
ꯎꯝ
ꯋꯥꯔꯤꯖꯦ ꯅꯩꯕꯤꯅꯦ ꯍꯥꯏꯕ꯫
ꯎꯝ ꯑꯗꯨꯅꯦ ꯑꯩꯅ ꯑꯗꯨꯝ ꯑꯣꯖꯥꯗꯣ ꯊꯦꯡꯅꯕ ꯈꯨꯗꯤꯡꯒꯤ ꯑꯗꯨꯝ ꯏꯀꯥꯏꯔ ꯂꯩꯕ꯫ ꯑꯗꯩꯒꯤꯗꯤ ꯀ꯭ꯂꯥꯁ ꯁꯚꯦꯟ ꯂꯣꯏꯔꯒ ꯑꯩꯠꯇꯁꯨ꯫ ꯑꯩꯈꯣꯏꯒꯤ ꯑꯩꯅ ꯇꯥꯕ ꯁꯦꯛꯁꯟꯗꯨꯒꯤ ꯀ꯭ꯂꯥꯁ ꯇꯤꯆꯔ ꯑꯣꯏꯕ ꯍꯧꯖꯤꯛꯀꯤ ꯑꯣꯖꯥꯗꯣ꯫ ꯀ꯭ꯂꯥꯁ ꯇꯤꯆꯔ ꯁꯨꯝ ꯑꯣꯏꯁꯜꯂꯛꯄꯒꯤ ꯃꯥꯁꯦꯗꯨꯝ ꯍꯥ
ꯎꯝ ꯅꯠꯇꯦ ꯅꯠꯇꯦ꯫
ꯑꯣ ꯀ꯭ꯂꯥꯁ ꯇꯤꯆ꯭ꯔꯁꯨ ꯑꯣꯏꯁꯜꯂꯛꯄꯒꯤꯅꯦ ꯑꯗꯨꯝ ꯂꯛꯅꯔꯒ ꯂꯩꯕꯗꯣ꯫
ꯅꯪꯖꯦ ꯄꯤꯏꯀꯥꯟꯗꯩ ꯇꯝꯃꯛꯏꯔꯣ꯫
ꯑꯥ ꯀ꯭ꯂꯥꯁ ꯇꯨꯗꯩ ꯇꯝꯃꯛꯄ ꯑꯣꯏꯗꯣꯢꯅꯦ꯫
ꯑꯣ ꯑꯣ ꯂꯛꯁꯃꯤ ꯅꯣꯏꯖꯦ ꯑꯗꯨꯝ ꯀ꯭ꯂꯥꯁ ꯇꯨꯗꯩ ꯇꯝꯃꯤꯟꯅꯔꯛꯏꯔꯣ꯫
ꯑꯥ ꯇꯝꯃꯤꯟꯅꯔꯛꯏꯅꯦ ꯑꯗꯣ ꯈꯣꯏ ꯇꯨꯗꯒꯤꯅ ꯁꯤꯛꯁ ꯐꯥꯎꯗꯤ ꯇꯥ ꯇꯥꯔꯁꯨ ꯃꯁꯛꯇꯤ ꯈꯪꯅꯔꯒ ꯁꯦꯛꯁꯟ ꯇꯥꯃꯤꯟꯅꯕ ꯌꯥꯎꯇꯁꯨ ꯐꯖꯅ ꯀꯧꯅꯔꯛꯇꯦꯕ꯫
ꯎꯝ꯫
ꯁꯚꯦꯟꯗꯒꯤ ꯁꯚꯦꯟꯗꯒꯤ ꯐꯖꯟ ꯇꯤꯟꯅꯔꯛꯄꯅꯦ ꯑꯗꯨꯝ꯫ ꯁꯚꯦꯟꯖꯤꯗ ꯃꯥꯁꯨ ꯐꯝꯃꯤꯅꯦ ꯑꯩꯈꯣꯏ ꯑꯩꯒꯤ ꯃꯇꯨꯡꯗꯔ ꯀꯩꯅꯣꯝ ꯐꯝꯕꯅꯦꯕ ꯑꯩꯁꯦ ꯃꯥꯁꯨ
ꯑꯁꯥ ꯁꯥ
ꯀꯥꯔꯟꯖꯦ ꯇꯧꯕ ꯑꯗꯨꯏ ꯋꯥꯔꯤꯗꯣ ꯑꯗꯨꯝ ꯅꯤꯡꯖꯪꯉ ꯂꯩꯕ ꯑꯗꯨ ꯅꯣꯛꯏꯅꯦ ꯅꯤꯡꯖꯪ ꯅꯤꯡꯖꯪꯉꯒ꯫
ꯑꯩ ꯂꯛꯁꯃꯤꯗꯤ ꯍꯣꯁꯇꯦꯜꯗ꯫
ꯑ ꯃꯥꯅ ꯍꯣꯁꯇꯦꯜ ꯑꯩꯈꯣꯏ ꯁ꯭ꯀꯨꯜꯒꯤꯗꯤ ꯅꯠꯇꯦ꯫ ꯄꯥꯡꯒꯩꯗ ꯍꯣꯁꯇꯦꯜ ꯌꯥꯝ ꯂꯩꯅ ꯑꯗꯨꯗ ꯂꯩꯔꯛꯄꯅꯦ ꯃꯥꯁꯦ꯫ ꯊꯥꯏꯅꯩ ꯃꯥꯗꯤ ꯍꯣꯁꯇꯦꯜ ꯉꯥꯛꯇꯅꯤ ꯃꯌꯨꯝꯖꯦ ꯄꯥꯛ ꯂꯩꯔꯛꯇꯕꯅꯤ
ꯃꯥꯅꯤꯅꯦ ꯍꯧꯖꯤꯛꯁꯨ
ꯍꯧꯖꯤꯛꯄꯨꯗꯤ ꯀꯩꯅꯣꯗꯨꯅ ꯀꯩꯅꯣ ꯀꯥꯏꯗꯅꯣ ꯂꯩꯕꯗꯣ ꯀ꯭ꯋꯥꯀꯩꯊꯦꯜꯂ
ꯀ꯭ꯋꯥꯏꯀꯩꯊꯦꯜ ꯅꯠꯇꯦ ꯎꯔꯤꯕꯣꯛꯇ ꯂꯩꯇꯤꯌꯦ ꯍꯧꯖꯤꯛꯁꯨ ꯎꯔꯤꯕꯣꯛꯇꯗꯤ ꯃꯥ ꯃꯌꯨꯝꯗ ꯂꯩꯕꯅꯤ
ꯃꯥ ꯍꯧꯖꯤꯛ ꯃꯌꯨꯝ ꯂꯩꯒ꯭ꯔꯕꯣ
ꯑꯧ ꯃꯌꯨꯝꯗ ꯂꯩ ꯍꯧꯖꯤꯛ ꯁꯨꯇꯤ ꯊꯥꯕꯅꯤꯅ ꯃꯌꯨꯝꯗ ꯂꯩꯒꯤꯕꯅꯦ
ꯎꯝ ꯁꯝꯃꯔ ꯚꯤꯀꯦꯁꯟ ꯀꯔꯝ ꯀꯥꯟ ꯂꯣꯏꯗꯣꯏꯅꯣ ꯑꯦꯝ ꯌꯨꯒꯤ
ꯗꯦꯠ ꯐꯥꯏꯚꯇꯔ ꯀꯩꯅꯣꯝ ꯑꯣꯏꯕꯅꯤ
ꯑꯆꯥ ꯑꯆꯥ
ꯐꯣꯏꯔ ꯐꯥꯏꯠꯂ ꯀꯩꯅꯣꯃꯗ ꯑꯥ ꯂꯣꯏꯔꯒꯗꯤ ꯑꯃꯨꯛ ꯀꯥꯒꯦ ꯍꯥꯏꯔꯛꯑꯅꯤ
ꯎꯝ
ꯑꯗꯨꯅꯤꯗ ꯋꯥꯔꯤ ꯍꯥꯏꯕꯕꯨ ꯑꯩꯅ ꯅꯤꯡꯁꯤꯡꯉꯛꯄ ꯈꯥꯛꯅꯤ ꯁꯤꯃꯥꯗꯣ ꯈꯣꯢꯒꯤ ꯑꯗꯨ ꯈꯛꯇꯅꯦ ꯑꯗꯣ ꯁꯤꯃꯥꯒꯤꯗꯣ ꯁꯤꯃꯥ ꯍꯥꯏꯁꯦ ꯁꯤꯃꯥꯁꯦ ꯈꯪꯕ꯭ꯔ ꯅꯪ ꯀꯣꯔꯤꯌꯥ ꯌꯦꯡꯕ꯭ꯔꯥ
ꯌꯦꯡꯗꯦꯗ ꯑꯗꯣ ꯍꯥꯏꯔꯛꯑꯣ
ꯑ ꯊꯥꯏꯅꯩꯌꯦ ꯑꯗꯨꯝ ꯈꯪꯕꯅꯦ ꯎ ꯍ ꯍꯋꯥꯏ ꯅꯠꯇꯦ ꯀꯩꯒꯤ ꯃꯃꯤꯡꯗꯣ ꯀꯥꯎꯔꯦ ꯃꯃꯤꯡ ꯀꯥꯎꯔꯦ ꯌꯨ ꯑꯔ ꯕꯤꯌꯨꯇꯤꯐꯨꯜ ꯈꯪꯕ꯭ꯔꯥ ꯑꯗꯨ ꯍꯦꯔꯣꯗꯣ ꯑꯩꯅ ꯑꯔꯣꯏꯕꯤꯗ ꯉꯥꯎꯔꯤꯕꯅꯦꯕ
ꯑꯠꯁ ꯑꯠꯁ ꯖꯥꯏ ꯃꯥꯟꯕꯗꯣ ꯕꯦꯠ ꯃꯥꯟꯕꯗꯣ
ꯍꯣꯏ ꯕꯦꯠ ꯃꯥꯟꯕꯗꯣ ꯑꯁ ꯍꯦꯛꯇ ꯉꯥꯎꯕꯅꯤ ꯉꯥꯎꯕꯅꯤ ꯑꯗꯩ ꯅꯣꯛꯅꯤꯡꯉꯦ ꯍꯥꯏꯕ ꯑꯗꯨꯗꯣ ꯃꯥꯏ ꯄꯣꯠꯇꯣꯅꯦꯕ ꯑꯩ ꯉꯥꯏꯍꯥꯛꯇ ꯆꯤꯡꯊꯣꯛꯇꯅꯒ ꯅꯞꯄꯤꯅꯤꯀꯣ ꯕꯣꯏ ꯑꯠꯆꯥ ꯑꯗꯨ ꯀꯟꯅ ꯃꯨꯟꯗ ꯑꯗꯨ ꯃꯨꯜꯂꯒ ꯌꯦꯛꯏꯀꯥꯟꯗꯅꯦ ꯍꯥꯏꯕ ꯃꯥꯟꯕꯁꯨ ꯃꯥꯟꯕ ꯍꯧꯔꯛꯑꯕ ꯐꯣꯇꯣꯗꯣ ꯑꯗꯨꯗ ꯆꯩ ꯆꯥꯕꯗꯤ ꯂꯣꯏ ꯈꯪꯈ꯭ꯔꯦ ꯎꯝꯝ ꯌꯦꯛꯈꯤꯗꯔꯦ ꯑꯗꯒꯤꯗꯤ ꯀꯥꯔꯟ ꯇꯨꯔꯟꯁꯦ ꯌꯥꯔꯤꯉꯩ ꯇꯧꯖꯔꯔꯣꯏꯅ ꯈꯟꯈ꯭ꯔꯦ ꯑꯗꯨꯝ ꯁ꯭ꯀꯨꯜꯗ
ꯑꯣ ꯑꯠꯆꯥ ꯑꯠꯆꯥ ꯂꯦꯞꯄꯤ ꯋꯥꯅꯦꯕ
ꯑꯃꯨꯛꯇꯪ ꯁꯣꯏꯗꯅ ꯇꯟꯖꯥ ꯃꯦꯟꯖꯥ ꯈꯪꯗꯦ ꯇꯧꯔꯨꯕꯗ ꯆꯩ ꯑꯗꯨ ꯆꯩꯐꯝ ꯆꯥ ꯑꯩꯗꯤ ꯈꯪꯕꯣꯢ ꯂꯥꯛꯄꯣꯢ ꯆꯥꯔꯦꯅ ꯍꯥꯏꯗꯤ ꯑꯗꯨꯗꯒꯤꯗꯤ ꯆꯩ ꯆꯥꯕꯗ ꯅꯠꯇꯦ ꯌꯥꯝ ꯏꯀꯥꯏꯈꯤꯕ ꯌꯥꯎꯈꯤꯕꯅꯦ ꯃꯌꯥꯝ ꯃꯃꯥꯡꯗ
ꯍꯣꯏ ꯃꯤ ꯃꯌꯥꯝ ꯃꯃꯥꯡꯗꯗꯤ ꯢꯊꯥꯢꯌꯦ ꯑꯗꯨꯃꯥꯏꯅ ꯇꯧꯕꯗꯣ
ꯑꯗꯨꯗꯒꯤꯗꯤ ꯑꯃ ꯑꯃꯅ ꯑꯗꯨ ꯌꯥꯔꯤꯈꯩ ꯑꯗꯨꯒꯨꯝꯕ ꯀꯔꯥꯟꯁꯦ ꯇꯧꯗ꯭ꯔꯦ ꯁ꯭ꯀꯨꯜ ꯁ꯭ꯀꯜꯂꯒ ꯁ꯭ꯀꯨꯅ ꯌꯥꯗꯦ ꯈꯣꯠꯇꯦ ꯍꯥꯏ ꯄꯣꯠꯁꯦ
ꯄꯨꯕ ꯈꯣꯠꯄ ꯄꯥꯛꯅ ꯇꯧꯗꯦꯕ ꯑꯗꯨꯒ ꯅꯣꯡꯃꯈꯛ ꯌꯥꯎꯈꯤꯕꯅꯦ ꯀ꯭ꯂꯥꯁ ꯅꯥꯏꯟꯗꯔ ꯀꯩꯅꯣꯝ ꯑꯣꯏꯕꯅꯦ ꯑꯗꯨꯗꯨꯅ ꯑꯩꯗꯣ ꯉꯥꯅꯨꯒꯤ ꯅꯦꯟ ꯄꯨꯂꯤꯁ ꯑꯣꯏꯕ ꯑꯗꯨ ꯕ꯭ꯂꯨꯁꯦ ꯌꯥꯝ ꯄꯥꯝꯕ ꯗꯥꯥꯛ ꯕ꯭ꯂꯨ ꯃꯆꯨꯁꯦ ꯑꯩꯅ ꯑꯗꯨ ꯅꯦꯟꯄꯨꯂꯤꯁꯇꯣ ꯎꯝ ꯈꯪꯕ꯭ꯔꯥ ꯑꯗ ꯍꯧꯖꯤꯛ ꯍꯧꯖꯤꯛꯒꯤ ꯅꯦꯜ ꯄꯨꯂꯤꯁꯁꯦ ꯏꯃꯥꯟꯅꯕꯤꯅ ꯄꯨꯔꯛꯄ ꯉꯥꯅꯨ ꯁꯦꯞꯇꯅꯦꯕ ꯌꯥꯝ ꯐꯖꯕ ꯑꯩꯅ ꯑꯗꯨꯗꯅꯦ ꯑꯩꯁꯤꯅ ꯀꯩ ꯅꯨꯃꯤꯠꯅꯣ ꯈꯪꯗꯦ ꯅꯨꯃꯤꯠꯇꯨꯃꯗꯤ ꯑꯩꯁꯦ ꯄꯥꯝꯃꯟꯗꯅꯅꯦ ꯑꯗꯨꯒꯨꯝꯕ ꯄꯣꯠ ꯃꯌꯥꯝ ꯂꯣꯏꯅ ꯃꯣꯏꯅ ꯌꯣꯟꯕꯁꯦ ꯁꯨꯡꯂꯩ ꯂꯩꯗꯦꯕ ꯑꯗꯨꯒꯅꯦ ꯑꯩ ꯂꯩꯔꯒꯦ ꯍꯥꯏꯔꯒ ꯑꯩꯁꯦ ꯂꯩꯌꯦꯕ ꯏꯃꯥꯟꯅꯕꯤꯗꯒꯤ ꯑꯗꯨꯒ ꯍꯣꯏ ꯐꯥꯏꯃꯦ ꯑꯗꯨꯁꯨ ꯑꯗꯨ ꯅꯨꯃꯤꯠꯇꯨꯗ ꯅꯣꯛꯅꯤꯡꯕꯅ ꯂꯣꯏꯔꯦ ꯑꯗꯨꯗꯨꯅꯅꯦ ꯑꯦꯁꯦꯝꯕ꯭ꯂꯤ ꯇꯧꯔꯤꯀꯥꯟꯁꯤꯗ ꯈꯪꯍꯧꯗꯅ ꯆꯦꯛ ꯇꯧꯅꯤ ꯂꯥꯊꯣꯔꯛꯄ ꯈꯣꯏꯗꯤ ꯑꯦꯁꯦꯝꯕꯤꯗ ꯂꯣꯏ ꯂꯦꯞꯄ ꯂꯩꯔꯦ ꯑꯗꯨꯗꯒꯤ ꯆꯦꯛꯁꯤꯅ ꯑꯣꯖꯥ ꯆꯪꯉ ꯇꯧꯈ꯭ꯔꯦ ꯅꯪꯍꯧꯗ꯭ꯔꯦ ꯐꯥꯈ꯭ꯔꯦ ꯑꯣꯖꯥꯅ ꯇꯦꯕꯜꯗ ꯂꯣꯏ ꯊꯃꯝꯃꯦ ꯀ꯭ꯂꯥꯁ ꯇꯤꯖꯔ ꯂꯥꯛꯑꯦ ꯑꯗꯨꯒ ꯀꯔꯝꯕꯅꯣ ꯅꯣꯏ ꯅꯣꯏ ꯄꯣꯠꯇꯣ ꯍꯥꯏꯖꯔꯨ ꯂꯥꯛꯑꯣ ꯍꯥꯏꯔꯦ ꯑꯩ ꯆꯪꯉꯒ ꯑꯩꯒꯤꯗꯤ ꯁꯤꯅꯦ ꯃꯦꯝꯅ ꯍꯥꯏꯔ ꯑꯣꯖꯥꯗꯨꯅ ꯅꯦꯜ ꯄꯣꯂꯤꯁꯇꯣ ꯍꯥꯡꯗꯣꯛꯑꯦ ꯑꯗꯨꯒꯅꯦ ꯃꯈꯨꯠꯇꯨꯗ ꯁꯪꯉꯦ ꯍꯩꯃꯥ ꯆꯤꯠꯇ ꯀꯨꯃꯥꯔꯤ ꯀꯔꯤꯅꯣꯅꯦ ꯅꯦ ꯄꯣꯂꯤꯁ ꯁꯤꯕꯣ ꯕ꯭ꯂꯨ ꯃꯆꯨꯗꯒ ꯂꯩꯔꯤꯁꯤꯅ
ꯃꯥꯁꯨ ꯍꯦꯛꯇ ꯃꯌꯥꯝ ꯃꯃꯥꯡꯗ ꯍꯥꯏꯔꯛꯄꯅꯦ ꯍꯣꯏ ꯎ ꯍꯣꯏ ꯍꯣꯏ ꯍꯣꯏ ꯇꯞ ꯇꯞꯅ ꯆꯩꯗꯤ ꯆꯩꯗꯕꯤꯗ ꯅꯣꯛꯐꯦꯠ ꯅꯣꯛꯐꯦꯠ ꯇꯧꯔꯒ ꯕ꯭ꯂꯨ ꯃꯆꯨꯒꯁꯨ ꯂꯩꯔꯗꯅ ꯑꯗꯣ ꯁ꯭ꯀꯨꯜꯗꯗꯤ ꯄꯨꯔꯛꯄ ꯌꯥꯗꯦꯀꯣ ꯁꯤꯁꯦ ꯄꯨꯔꯛꯀꯅꯨꯒꯥꯏ ꯍꯥꯏꯔꯒꯅꯦ ꯅꯪꯅ ꯅꯦꯜ ꯄꯣꯂꯤꯁ ꯄꯥꯝꯃꯁꯨ ꯕ꯭ꯂꯨ ꯅꯠꯇꯕ ꯁꯪꯉꯨꯀꯣ ꯀꯥꯏ ꯍꯥꯏꯔꯝꯃꯦ
ꯏꯁ ꯃꯤ ꯄꯥꯝꯕ ꯃꯆꯨꯗꯨꯗ
ꯍꯣꯏ ꯑꯩꯅꯅꯦ ꯁꯪꯕꯩ ꯅꯠꯇꯦ ꯑꯩ ꯄꯥꯝꯕꯩ ꯂꯩꯕꯅꯦꯅ ꯍꯥꯏꯕ ꯑꯗꯨꯁꯨ ꯌꯥꯝꯅ ꯅꯥ ꯇꯩ ꯄꯨꯇꯩ ꯆꯥꯗꯦ ꯍꯥꯏꯕ ꯑꯗꯨꯅ ꯑꯩꯅ ꯀꯥꯔꯟ ꯑꯃ ꯇꯧꯒꯦ ꯇꯧꯕꯁꯦ ꯌꯥꯗꯦꯕ ꯑꯗꯨ
ꯑꯗꯨꯗꯤ ꯂꯦꯝꯅ ꯂꯩꯕꯗ ꯂꯦꯝꯅ ꯂꯩꯌꯣ ꯍꯥꯏꯕꯅꯤꯅꯦ
ꯍꯣꯍꯣ ꯍꯣꯏ ꯑꯗꯨꯅ ꯂꯦꯝꯅ ꯂꯩꯌꯨ ꯍꯥꯏꯕꯒꯨꯝꯕ ꯖꯥꯅꯦ
ꯍꯦꯍꯦ
ꯑꯗꯨꯅ ꯑꯗꯨꯝ ꯇꯧꯖꯗ꯭ꯔꯦ ꯃꯤ ꯇꯧꯕꯕꯨꯗꯤ ꯑꯗꯨꯝ ꯌꯦꯡꯉꯁꯨꯀꯣ ꯑꯗꯨ ꯌꯥꯎꯔꯨꯕꯗ ꯑꯗꯨꯝ ꯑꯩꯁꯨ ꯑꯗꯨꯝ ꯐꯥꯕꯒꯨꯝꯕꯁꯨ ꯑꯗꯨꯝ ꯌꯥꯎꯋꯦꯕ ꯑꯗꯨꯅꯤ
ꯁꯤꯒꯤ ꯑꯦꯞꯁꯦ ꯑꯞꯗꯦꯠ ꯂꯥꯛꯑꯝꯒꯅꯦꯕꯀꯣ ꯍꯦꯛ ꯍꯦꯛ ꯆꯪꯉꯛꯄ
ꯑꯣ ꯍꯧꯖꯤꯛ ꯂꯥꯛꯍꯧꯋꯦ ꯑꯩ ꯑꯞꯗꯦꯠ ꯇꯧꯕ ꯅꯪꯍꯧꯗ꯭ꯔꯦ
ꯑ ꯀꯣꯜ ꯀꯣꯜ ꯂꯥꯛꯄꯗꯣ ꯑ ꯑꯩꯈꯣꯏ ꯀꯣꯜ ꯋꯥꯔꯤ ꯁꯥꯟꯅ ꯂꯣꯏꯔꯀꯥꯟꯗꯅꯦ ꯑꯞꯗꯦꯠ ꯂꯥꯛꯄꯅꯦꯕ ꯑ ꯋꯥꯔꯤ ꯁꯥꯟꯅ ꯁꯣꯔꯤ ꯋꯥꯔꯤ ꯁꯥꯟꯅꯗ꯭ꯔꯤꯀꯥꯟꯗꯅꯦ ꯑꯞꯗꯦꯠ ꯂꯥꯛꯄꯗꯣ ꯑꯗꯨ ꯑꯗꯨꯝ ꯑꯞꯗꯦꯠ ꯇꯧꯊꯣꯛꯑꯣꯕ ꯑꯗꯨꯝ ꯑꯞꯗꯦꯠ ꯂꯥꯛꯏ ꯈꯨꯗꯤꯡꯒꯤ ꯑꯞꯗꯦꯠ ꯑꯗꯨꯝ ꯇꯧꯀꯣ
ꯑꯣ ꯇꯧꯋꯦ ꯑꯩ ꯅꯍꯥꯟꯃꯨꯛ ꯅꯪꯒ ꯑꯍꯥꯟꯕ ꯁꯥꯟꯅꯕ ꯅꯨꯃꯤꯠꯇꯣ ꯑꯗꯨꯗ ꯇꯧꯋꯦꯕꯀꯣ
ꯎꯝ
ꯑꯗꯨꯒ ꯍꯧꯖꯤꯛ ꯆꯪꯉꯛꯄꯗ ꯅꯪ ꯀꯣꯜ ꯂꯥꯛꯑꯦ ꯄꯥꯏꯈꯠꯀꯦ ꯇꯧꯕꯗꯣ ꯑꯞꯗꯦꯠ ꯂꯥꯛꯑꯦꯕ ꯑꯗꯣ ꯑꯞꯗꯦꯠꯇꯣ ꯑꯩ ꯁꯤ ꯂꯣꯏꯔꯒ ꯇꯧꯔꯒꯦꯅ ꯊꯝꯃ
ꯍꯣꯏ ꯍꯣꯏ ꯇꯧꯔꯣ ꯇꯧꯔꯣ ꯑꯗꯨꯒ ꯑꯃꯁꯨ ꯂꯥꯛꯍꯧꯕꯅꯦ ꯑꯗꯨꯒꯤ ꯑꯞꯗꯦꯗꯠꯇꯣ ꯀꯃꯥꯏꯅ ꯇꯧꯗꯣꯏꯅꯣ ꯈꯪꯗꯦ ꯔꯤꯁꯇꯥꯔꯠ ꯑꯗꯨꯝ ꯇꯧꯗꯣꯏ ꯃꯥꯜꯂꯦ ꯑꯩꯁꯨ
ꯈꯪꯗꯦ ꯀꯩ ꯑꯞꯗꯦꯠꯅꯣ ꯍꯥꯏꯁꯦ ꯎꯝ ꯎꯝ ꯅꯪꯉꯣꯟꯗ ꯁꯤꯁꯤꯒꯤ ꯑꯩꯒꯤ ꯇꯥꯛꯁ ꯀꯩꯀꯩ ꯁꯨꯃꯥꯏꯅ ꯊꯣꯛꯄꯁꯦ ꯊꯣꯛꯄ꯭ꯔꯥ ꯅꯪꯒꯤꯗꯤ
ꯍꯥꯥ